ꯍꯂꯣ ꯇꯔ ꯌꯦ ꯀꯦꯗꯧꯔꯔꯤꯕ꯭ꯔꯣ
ꯑꯥ ꯆꯥꯛꯆꯥ ꯊꯣꯛꯄ ꯂꯣꯏꯔꯒ ꯑꯗꯨꯝ ꯂꯦꯞꯔꯒ ꯂꯩꯌꯦꯗ ꯃꯄꯥꯟꯗ
ꯑ ꯏꯟꯁꯥꯡ ꯍꯥꯎꯕ꯭ꯔꯣ
ꯌꯦꯟꯁꯥꯡ ꯍꯥꯎꯕꯒꯤ ꯆꯥꯛꯗꯣ ꯀꯩꯅꯣ ꯑꯁ ꯉꯁꯤꯗꯣ ꯆꯥꯛ ꯌꯥꯝꯃꯦꯕ ꯆꯥꯛꯕꯗꯣ ꯑꯩꯒꯤ ꯑꯩꯒꯤ ꯄꯨꯛꯇꯣ ꯂꯣꯏꯔꯦ ꯉꯁꯤꯁꯦ ꯍꯦꯃꯈ꯭ꯔꯦ ꯋꯥꯁꯤ ꯇꯧꯕꯗꯣ ꯑꯗꯨꯒꯤ ꯑꯗꯨꯝ ꯑꯦꯛꯁꯔꯁꯥꯏꯁ ꯇꯧꯔꯒ ꯂꯦꯞꯄꯒ ꯂꯩꯕꯅꯤ
ꯃꯊꯟꯇ ꯂꯩꯕ ꯅꯨꯡꯉꯥꯏꯕ꯭ꯔꯣ
ꯁꯟꯇ ꯅꯠꯇꯦ ꯑꯗ ꯀꯩꯅꯣ ꯗꯗꯥ ꯑꯩꯈꯣꯏꯁꯨ ꯑꯗꯨꯝ ꯂꯦꯞꯔꯒ ꯂꯩꯑꯦꯗ
ꯑꯣ ꯔꯣꯝꯗ ꯆꯪꯂꯉꯗꯤ ꯅꯦꯠꯋꯥꯛ ꯐꯠꯇꯕꯒꯤꯕ꯭ꯔꯣ
ꯎꯝ ꯔꯨꯝꯝꯗ ꯁꯪꯕꯩ ꯌꯥꯗꯦ
ꯑꯣ ꯑꯦ ꯅꯣꯏ ꯅꯃꯥ ꯑꯩꯁꯨ ꯃꯄꯥꯟꯗ ꯂꯩꯔ
ꯑꯩꯈꯣꯏ ꯃꯈꯣꯏꯁꯨ ꯁꯨꯃꯥꯡꯗ ꯑꯗꯨꯝ ꯐꯥꯝꯃꯂꯛꯏꯗ ꯃꯣꯏꯁꯨ ꯍꯧꯖꯤꯛ ꯈꯛꯇꯪ ꯆꯥꯛ ꯆꯥ ꯇꯣꯛꯄ ꯉꯥꯏꯔꯤꯅ ꯑꯗꯒꯤ
ꯌꯥꯝ ꯐꯝꯔꯒ ꯋꯥꯔꯤ ꯁꯥꯎꯅꯦ ꯑꯗꯨꯗꯤ
ꯑꯗꯨꯣ ꯐꯝꯔꯣ ꯂꯩꯕꯅꯦ
ꯇꯨꯝꯅꯤꯡꯗ꯭ꯔꯣ
ꯀ ꯇꯗꯤ ꯇꯨꯅꯤꯖꯤ ꯇ ꯇ ꯑꯃꯅꯠꯇꯦꯗ
ꯎꯝ
ꯀꯩꯅꯣ ꯑꯁꯤ ꯑꯩꯈꯣꯏ ꯏꯅꯥꯎꯅꯨꯄꯤ ꯁꯤꯂꯥꯗꯣ
ꯎꯝ
ꯑꯗꯣ ꯑꯕꯣꯅ ꯍꯥꯏꯔꯛꯄ ꯃꯥꯜꯂꯦ ꯀꯩꯅꯣ ꯊꯕꯛꯂꯛꯑꯦ ꯍꯥꯏꯔꯒꯀꯣ ꯑꯗꯣ ꯑꯕꯣꯛꯇꯣ ꯀꯣꯜ ꯇꯧꯔꯛꯑꯦꯕ ꯑꯗꯨꯒ ꯃꯥꯅ ꯍꯧꯖꯤꯛꯀꯥꯟ ꯑꯅꯧꯕ ꯑ ꯇꯧꯕ ꯃꯐꯝꯗ ꯊꯕꯛ ꯂꯩꯌꯦꯦ ꯍꯥꯏꯌꯦꯦ ꯑꯗꯨ ꯑꯦ ꯑꯩꯕꯨ ꯇꯧꯅꯕ ꯂꯥꯛꯑꯣ ꯍꯥꯏꯕꯀꯣ
ꯑꯣ
ꯑꯗꯣ ꯃꯥꯗꯣ ꯀꯩꯅꯣ ꯑꯃꯨꯛ ꯃꯈꯩꯁꯤ ꯃꯄꯨꯕ ꯑꯃꯨꯛꯀ ꯍꯥꯏꯔꯒ ꯑ ꯑꯩꯅ ꯅꯦꯛꯁ ꯍꯞꯇꯥ ꯀꯩꯅꯣ ꯎꯝ ꯅꯤꯡꯊꯧꯀꯥꯗꯀꯣ ꯅꯤꯡꯊꯧꯀꯥꯗ ꯑꯗꯨꯗ ꯌꯥꯔꯗꯤ ꯂꯥꯛꯅꯕ ꯍꯥꯏꯕꯤꯌꯣ ꯍꯥꯏꯗꯤ ꯍꯥꯏꯕꯅꯦ ꯑꯗꯨꯕꯨ ꯃꯥꯗꯣ ꯑꯃꯨꯛ ꯍꯥꯏꯔꯒ ꯍꯥꯏꯔꯛꯀꯦ ꯍꯥꯏꯌꯦꯦ
ꯑꯣ ꯀꯔꯤ ꯊꯕꯛꯅꯣ ꯑꯗꯨꯗꯤ
ꯏꯆꯝ ꯆꯝꯕ ꯊꯕꯛꯅꯤ ꯍꯥꯏꯏ
ꯊꯕꯔ ꯏꯔꯗꯤ ꯌꯥꯝꯎ ꯐꯥꯏꯅ
ꯑꯗꯨꯒ ꯏꯃꯥꯟꯅꯕꯤ ꯑꯃ ꯂꯩꯕꯗꯣ ꯑꯩꯈꯣꯏꯅꯦ ꯂꯩꯕꯗꯣ ꯃꯥꯁꯨ ꯃꯥꯒꯤ ꯃꯅꯥꯎ ꯅꯨꯄꯤ ꯈꯣꯏꯒ ꯂꯩ ꯂꯩꯕ ꯆꯠꯂꯅꯤ ꯍꯥꯏꯌꯦ
ꯑꯣ ꯀꯩꯗꯧꯉꯥꯏ ꯆꯠꯂꯅꯤ ꯑꯗꯨꯗꯤ
ꯅꯤꯡꯊꯧꯀꯣ ꯂꯨꯄꯥ ꯄꯣ ꯑꯗꯨꯗ ꯑꯣꯏꯔꯣꯅꯦ
ꯎꯝ ꯑꯗꯨꯗꯤ ꯅꯪ ꯂꯥꯛꯔꯗꯤꯅꯦꯊꯟꯇ ꯑꯣꯏꯔꯅꯤꯅꯦ
ꯎꯝ ꯗꯗꯥ ꯑꯩꯈꯣꯏꯅꯤ ꯈꯛꯇ ꯂꯩꯅꯦ
ꯌꯥꯝ ꯅꯨꯡꯉꯥꯏꯔꯅꯤ ꯑꯗꯨꯗꯤ
ꯎꯝ ꯅꯪꯗꯤ ꯀꯩ ꯇꯧꯔꯔꯤꯅꯣ
ꯃ ꯄꯥꯎꯗꯂ ꯍꯥꯏꯗꯤ
ꯇꯨꯝꯗ꯭ꯔꯤꯕ꯭ꯔꯣ
ꯨ ꯇꯨꯝꯔꯒ ꯍꯧꯒꯠꯂꯒ ꯃꯄꯥꯟꯗ ꯑꯃꯨꯛ ꯊꯣꯛꯎ
ꯉꯜꯂꯦꯍꯦ ꯇꯨꯡꯉꯨꯅꯨ ꯍꯧꯖꯤꯛ ꯀꯩꯅꯣ ꯈꯔ ꯂꯦꯞꯔꯒ ꯀꯩꯅꯣ ꯇꯧꯑꯣ
ꯏꯃꯥ ꯍꯣꯏ ꯅꯣꯏꯅ ꯇꯨꯝꯕꯅꯦ ꯑꯩꯅ ꯍꯧꯒꯠꯂꯒ ꯎꯝ ꯑꯃꯨꯛ
ꯌꯥꯔꯦ ꯑꯗꯣ ꯀꯩꯅꯣ ꯉꯟꯅ ꯇꯨꯝꯃꯁꯨ ꯐꯠꯇꯕꯅꯦꯕ ꯑꯗꯨ ꯉꯂꯤꯂꯤꯌꯥꯕꯁꯦ
ꯐꯣꯟ ꯌꯦꯡꯒ ꯇꯨꯝꯕꯅꯤꯗ
ꯖꯃꯥ ꯌꯦꯡꯕ꯭ꯔꯣ ꯅꯪꯁꯨ
ꯗ꯭ꯔꯃꯥꯥꯏꯗ ꯑꯩꯅ ꯇꯥꯔꯤꯕ ꯈꯔꯤ ꯍꯥꯏꯗꯣꯏꯅꯣ ꯈꯪꯗꯦ ꯇꯔꯒ ꯂ ꯐꯗ
ꯑ ꯀꯩꯅꯣ ꯎꯝ ꯅꯪꯒꯤ ꯅꯪꯒꯤ ꯐꯤ ꯀꯩꯅꯣ ꯖꯒꯣꯏ ꯁꯥꯕꯒꯤ ꯐꯤꯅꯦꯛꯇꯣ ꯑꯗꯨꯗꯣ ꯏꯃꯥꯟꯅꯕꯤ ꯕꯦꯛ ꯑꯃ ꯀꯁꯤ ꯀꯩꯅꯣ ꯃꯊꯛꯇ ꯂꯨꯍꯣꯡꯕꯗꯣ
ꯑ
ꯑꯗꯨꯁꯨ ꯄꯥꯝꯃꯦ ꯍꯥꯏꯌꯦ ꯑꯩꯅ ꯀꯩꯅꯣ ꯃꯊꯪ ꯆꯍꯤꯗ ꯀꯩꯅꯣ ꯒ꯭ꯔꯨꯞꯇ ꯅꯠꯇꯦ ꯃꯔꯨꯞ ꯌꯥꯎꯅꯕ ꯇꯧꯑꯣ ꯍꯥꯏꯔꯒ ꯑꯗꯨꯗꯣ ꯉꯥꯏꯕ ꯉꯝꯗ꯭ꯔꯦ ꯍꯥꯏꯌꯦꯦ
ꯑꯩꯅ ꯅꯍꯥꯟ ꯍꯥꯏꯕꯅꯦꯕ
ꯑꯥ
ꯃꯥꯅ ꯄꯩꯁꯥ ꯂꯩꯇꯕꯒꯤ ꯄꯩꯁꯥ ꯂꯩꯇꯦ ꯍꯥꯏꯕꯒꯤ ꯑꯃꯨꯛ ꯇꯣꯛꯀꯅꯤ
ꯑ ꯃꯥꯗꯣ ꯄꯩꯁꯥ ꯀꯩꯅꯣ ꯎꯝ ꯀꯩꯅꯣ ꯖꯒꯥꯥꯏꯒꯤ ꯑꯗꯣ ꯀꯩꯅꯣ ꯇꯔꯀꯥꯅꯨꯀꯣ ꯄꯩꯁꯥꯗꯣ ꯑꯗꯨꯝ ꯆꯪꯉꯅꯤꯅ ꯈꯔ ꯌꯥꯝꯅ ꯑꯗꯨ ꯆꯪꯉꯀꯥꯟꯗ ꯑꯗꯨꯝ ꯁꯨꯝ ꯂꯧꯅꯤꯡꯉꯦ ꯍꯥꯏꯌꯦꯦ
ꯑꯣ ꯍ
ꯑꯗꯨ ꯅꯪꯅ ꯀꯩꯅꯣ ꯑꯇꯣꯞꯄ ꯑꯗꯨꯝ ꯁꯥꯕꯤꯔꯒ ꯑꯗꯨꯝ ꯊꯝꯃꯝꯕ ꯂꯩꯔꯗꯤ ꯑꯁ ꯐꯒꯗꯧꯕꯀꯣ ꯍꯥꯏꯗꯤ ꯍꯥꯏꯕꯅꯦꯕ ꯃꯤ ꯑꯇꯣꯞꯄꯒꯤ ꯂꯧꯗꯕꯀꯣ
ꯑꯣ ꯑꯗꯨꯕꯨ ꯗꯤ ꯇꯧꯕ ꯉꯝꯗꯦꯉꯥꯏ ꯑꯩꯁꯨ
ꯉ ꯏꯆꯦꯗꯤ ꯀꯩꯅꯣ ꯑ ꯑ ꯑꯩꯅ ꯍꯥꯏꯗꯤ ꯍꯥꯏꯕꯤ ꯑꯗꯨꯅꯦꯕ ꯏꯆꯦꯗꯤ ꯀꯩꯅꯣ ꯃꯥꯗꯣ ꯑ ꯃꯔꯨꯞꯀꯤ ꯑꯗꯨꯝ ꯇꯧꯕꯅꯤꯅ ꯑꯧ ꯑꯩ ꯂꯩꯔꯝꯃꯣꯏ ꯍꯥꯏꯗꯤ ꯍꯥꯏꯈꯤꯕꯅꯦ ꯑꯗꯣ
ꯑꯇꯣꯞꯄ ꯁꯥꯕꯁꯨ ꯉꯝꯗꯕ
ꯃꯤꯉꯣꯟꯗꯒꯤ ꯂꯧꯔꯒꯦ ꯍꯥꯏꯌꯦ ꯃꯥꯗꯣ ꯉꯥꯏꯕ ꯉꯝ ꯗ꯭ꯔꯦ ꯍꯥꯏꯕꯗꯣ
ꯑꯥꯏ ꯅꯪ ꯑꯃꯨꯛ ꯆꯠꯂꯗꯤ ꯅꯨꯡꯉꯥꯏꯔꯣꯏꯅꯦ ꯑꯗꯨꯗꯤ
ꯀꯩꯒꯤꯅꯣ ꯈꯪꯗ꯭ꯔꯤꯅꯥ ꯍꯧꯖꯤꯛ ꯍꯧꯖꯤꯛ ꯈꯪꯗ꯭ꯔꯤꯅꯥ ꯑꯗꯣ ꯃꯥꯗꯣ ꯎꯝ ꯀꯩꯅꯣ ꯃꯤ ꯀꯥꯎꯕꯒꯤꯀꯣ ꯃꯤ ꯑꯇꯣꯞꯄꯕꯨ ꯀꯩꯅꯣ ꯂꯧꯅꯤꯡꯉꯥꯏ ꯂꯩꯕꯒꯤ ꯑ ꯃꯣꯏꯒꯣꯟꯗ ꯑꯗꯨꯝ ꯍꯥꯏꯕ ꯃꯥꯜꯂꯦ ꯑꯗꯨꯒꯤ ꯑ ꯑꯕꯣꯛꯇꯣ ꯈꯪꯉꯤꯅ ꯑꯩ ꯍꯌꯦꯡ ꯌꯨꯝꯗ ꯂꯥꯛꯑꯦ ꯍꯥꯏꯕꯗꯣ ꯑꯗꯨꯒꯤ ꯑꯕꯣꯛꯅ ꯍꯥꯏꯔꯛꯄꯅꯦꯕ ꯂꯩꯑꯦ ꯍꯥꯏꯌꯦ ꯊꯕꯛꯇꯣ ꯏꯆꯝ ꯆꯝꯕꯅꯦ ꯁꯤꯔꯥꯗꯁꯨ ꯍꯥꯏꯌꯦꯕ ꯏꯅꯥꯎꯅꯨꯄꯤꯗꯣ
ꯎꯝ
ꯅꯨꯡꯉꯥꯏꯌꯦ ꯂꯥꯛꯑꯣ ꯂꯥꯛꯑꯣ ꯇꯧꯅꯕ ꯍꯥꯏꯌꯦ
ꯎꯝ ꯃꯥꯁꯨ ꯃꯥ ꯃꯥꯁꯨ ꯇꯧꯔꯕ꯭ꯔꯣ
ꯇꯧꯋꯦ ꯍꯥꯏꯌꯦ ꯉꯔꯥꯡ ꯀꯨꯏꯗ꯭ꯔꯤ ꯍꯥꯏ ꯃꯥ ꯀꯩꯅꯣ ꯇꯧꯕꯗꯣ
ꯅꯣꯏꯅꯤ ꯇꯧꯔꯗꯤ ꯅꯨꯡꯉꯥꯏꯅꯦ ꯈꯪꯅꯕꯅꯤꯅ
ꯎꯝ ꯑꯁ ꯑꯩꯒꯤ ꯄꯨꯛꯇꯣ ꯉꯝꯗ꯭ꯔꯦ ꯉꯁꯤꯁꯦ
ꯎꯝ ꯍꯪꯔꯒꯥ ꯌꯥꯔꯗꯤ ꯑꯗꯨ ꯆꯠꯂꯅꯤ ꯑꯗꯨꯅ ꯐꯔꯅꯤ ꯌꯨꯝꯗ ꯂꯩꯔꯁꯨ ꯊꯕꯛ ꯀꯔꯤꯅꯣ ꯇꯧꯅꯤꯡꯉꯥꯏ ꯁꯨ ꯐꯖꯅ ꯂꯩꯇꯕ ꯊꯕꯛ ꯂꯩꯔꯤꯗꯤ ꯑꯃꯨꯛ ꯆꯠꯂꯣ ꯑꯗꯨꯅ ꯑꯩꯈꯣꯏ ꯑꯩꯉꯣꯟꯗ ꯑꯩꯈꯣꯏꯗ ꯄꯩꯁꯥ ꯑꯃꯨꯛ ꯑꯃꯨꯛ ꯊꯥꯔꯛꯑꯣ ꯑꯗꯨꯗꯤ ꯌꯥꯝ ꯐꯔꯅꯤ ꯑꯆꯥꯄꯣꯠ ꯆꯥꯅꯤꯡꯉꯥꯏꯁꯨ ꯂꯩꯔꯅꯤ
ꯀꯗꯥꯏꯗꯒꯤ ꯑ ꯑꯩꯒꯤ ꯄꯨꯛꯇꯣ ꯉꯁꯤꯁꯦ ꯉꯝꯗ꯭ꯔꯦ ꯍꯥꯏꯕ ꯑꯁ
ꯌꯥꯝ ꯆꯥꯃꯟꯕꯒꯤ ꯑꯣꯏꯔꯝꯅꯤ
ꯈꯔ ꯆꯥꯈ꯭ꯔꯦ ꯍꯥꯏꯕꯣ ꯉꯁꯤꯗꯣ ꯑꯁ ꯑꯩ ꯍꯧꯖꯤꯛ ꯍꯧꯖꯤꯛꯀꯥꯟꯁꯦ ꯆꯥꯛꯇꯣ ꯀꯩꯅꯣ ꯎꯝ ꯑꯗꯨꯝ ꯌꯥꯝ ꯌꯥꯝ ꯌꯥꯝ ꯆꯥꯗꯕꯒꯤ ꯑꯩꯒꯤ ꯄꯨꯛꯁꯦ ꯍꯧꯖꯤꯛꯀꯥꯟꯁꯦ ꯌꯥ ꯌꯥꯗ꯭ꯔꯦ ꯌꯥꯝꯁ ꯇꯥꯡ ꯌꯥꯝꯅꯗꯤ ꯅꯠꯇꯦ ꯑꯗꯨ ꯉꯁꯤꯒꯤꯁꯦ
ꯌꯥꯝ ꯌꯥꯝ ꯆꯥꯎꯅꯦ ꯅꯁꯥꯗꯣ ꯌꯥꯝ ꯀꯪꯉꯤꯁꯤꯗꯤ
ꯏꯁꯁ ꯌꯥꯝ ꯀꯥꯡꯕꯁꯨ ꯅꯠꯇꯦ ꯑꯗꯨꯝ ꯌꯦꯡꯕꯗꯤ ꯑꯗꯨꯝ ꯌꯥꯕꯅꯤ
ꯁꯛꯇꯣ ꯊꯤꯖꯜꯂꯤꯅꯤ
ꯍꯣꯖꯩ ꯍꯣꯖꯩ ꯁꯤꯗꯤ ꯅꯪꯒꯤ ꯐꯖꯕ ꯅꯠꯇ꯭ꯔꯣ
ꯐꯖꯩꯗ ꯏꯅꯥꯎꯅꯨꯄꯤꯅ ꯑꯗꯨꯝ ꯐꯖꯩꯗ
ꯑꯗꯨ ꯑꯣꯏꯔꯗꯤ ꯌꯥꯏꯌꯦꯅꯥ ꯃꯤꯒꯤ ꯊꯤꯔꯁꯨ
ꯍ
ꯀꯅꯥ ꯀꯅꯥ ꯂꯩꯕ꯭ꯔꯥ ꯍꯧꯖꯤꯛ
ꯑꯩ
ꯂꯩꯕꯔꯥ
ꯃꯄꯥꯟꯗ ꯂꯩꯔꯒ ꯑꯩꯒꯤ ꯐꯣꯟ ꯌꯦꯡꯂꯒ ꯂꯥꯛꯏꯅꯦ
ꯑꯣ
ꯑꯩ ꯑꯩꯒꯤ ꯅꯍꯥꯟ ꯏꯕꯣꯅ ꯍꯥꯏꯕ ꯎꯝ ꯂꯧꯗ ꯂꯧꯗ ꯆꯥꯔꯒ ꯊꯔꯣꯏ ꯊꯔꯣꯏ ꯈꯨꯜꯂꯒ ꯉꯥꯒ ꯐꯥꯔꯒꯀꯣ ꯏꯟꯁꯥꯡ ꯆꯥꯕ ꯑꯃꯨꯛ ꯆꯠꯁꯤ ꯍꯥꯏꯕꯅꯦ
ꯑꯣ
ꯑꯩꯅ ꯑꯩꯅ ꯆꯠꯂꯁꯦ ꯃꯇꯝ ꯂꯩꯔꯗꯤ ꯑꯗꯨꯝ ꯍꯥꯏꯕꯅꯦꯕ ꯃꯥꯗ ꯃꯇꯝ ꯑꯃꯨꯛ ꯂꯥꯞ ꯂꯄꯅꯤꯅ ꯑꯃꯨꯛ ꯍꯥꯏꯔꯒꯅꯤ ꯅꯪ ꯂꯩꯇ꯭ꯔꯗꯤ ꯅꯨꯡꯉꯥꯏꯔꯣꯏꯅꯦ ꯑꯗꯨꯗꯤ
ꯑꯁ ꯁꯨꯇꯤ ꯂꯧꯔꯒ ꯂꯥꯛꯑꯗꯤ ꯌꯥꯏ ꯀꯩꯁꯨ ꯋꯥꯒꯅꯣ
ꯑꯃꯨꯛ
ꯅꯇꯦ ꯃꯣꯏꯒꯤꯗ ꯅꯨꯃꯤꯠ ꯑꯅꯤꯒꯨꯝꯕ ꯂꯧꯔꯒ ꯂꯥꯛꯀꯦ ꯋꯥꯒꯅꯣ ꯑꯩ ꯆꯠꯂꯗꯤ ꯍꯥꯞꯀꯦ ꯍꯧꯖꯤꯛꯗꯣ ꯀꯩꯅꯣ ꯇꯧꯗ꯭ꯔꯤꯅ ꯃꯣꯏꯗꯣ ꯐꯖꯅ ꯍꯥꯏꯔꯛꯇ꯭ꯔꯤꯑꯕ ꯑꯗꯣ ꯍꯥꯏꯔꯛꯇ꯭ꯔꯤꯕꯅꯤꯅ ꯑꯩꯁꯨ ꯀꯩꯅꯣ ꯍꯥꯏꯕ ꯉꯝꯗꯦꯗ
ꯑꯗꯨ ꯍꯜꯂꯝꯛꯅꯤꯡꯉꯩꯗꯤ ꯏꯐ ꯄꯥꯛ ꯐꯪꯒꯔꯣꯏꯗꯤ
ꯍꯣꯏ ꯑꯗꯨꯕꯨ ꯅꯣꯏ ꯅꯪꯁꯨ ꯂꯩꯅ ꯑꯗꯨꯒ ꯑꯕꯕꯨ ꯖꯂ ꯀꯩꯅꯣ ꯅꯅꯥꯎ ꯅꯨꯄꯤꯒ ꯅꯣꯏ ꯑꯍꯨꯝ ꯆꯠꯂꯒ ꯐꯖꯅ ꯀꯩꯅꯣ ꯇꯧ
ꯏꯅꯥꯑꯣ ꯅꯨꯄꯤꯗ ꯁ꯭ꯀꯨꯜ ꯑꯃꯨꯛ ꯀꯥꯔꯗꯤ ꯁꯪꯔꯣꯏꯅꯦ
ꯃꯥꯒꯤ ꯑꯁ ꯑꯗꯨꯅꯦꯕꯀꯣ
ꯑꯩꯈꯣꯏ ꯑꯅꯤ ꯈꯛꯇꯗꯤ ꯅꯨꯡꯉꯥꯏꯔꯣꯏꯅ ꯃꯤ ꯃꯌꯥꯝꯁꯤꯅꯗꯤ ꯂꯧꯗ ꯀꯔꯤ ꯀꯔꯤꯅꯣ ꯇꯧꯔꯒ
ꯎꯝ ꯎꯝ ꯍꯧꯖꯤꯛꯀꯥꯟꯁꯨ ꯆꯠꯄ ꯌꯥꯔꯣꯏ ꯀꯔꯤꯁꯨ ꯂꯩꯇ꯭ꯔꯤꯌꯦ
ꯊꯔꯣꯏꯗꯤ ꯂꯩꯔꯝꯒꯅꯤ ꯑꯗꯣ
ꯑꯩꯒꯤ ꯗꯗꯥꯅ ꯊꯔꯣꯏ ꯂꯥꯛꯑꯗꯤ ꯊꯔꯣꯏ ꯄꯨꯔꯛꯑꯣ ꯍꯥꯏꯌꯦ ꯑꯗꯨꯝ ꯍꯥꯏꯔ ꯂꯥꯛꯑꯦ ꯑꯗꯣ ꯀꯩꯅꯣ ꯊꯥꯡꯖꯥꯟ ꯅꯨꯃꯤꯗ ꯆꯠꯁꯤꯔꯣ
ꯈꯪꯗꯦꯅꯦ ꯑꯩꯒꯤ ꯐꯤ ꯁꯥꯕ ꯂꯣꯏꯗ꯭ꯔꯗꯤ ꯑꯩ ꯆꯠꯄ ꯅꯨꯡꯉꯥꯏꯔꯅꯦ
ꯁꯌꯦꯡꯁꯨ ꯊꯕꯛ ꯇꯧꯒꯅꯤ
ꯌꯦꯡꯡꯁꯦ
ꯑꯗꯨꯇꯥꯗ ꯑꯗꯨꯝ ꯍꯥꯏꯔꯒ ꯂꯩꯌꯦꯦꯕ ꯉꯁꯤꯁꯨ ꯑꯃꯨꯛ ꯍꯥꯏꯔꯛꯑꯦꯕ
ꯃꯇꯝꯗ ꯇ꯭ꯔꯣꯏꯒꯤ ꯆꯥꯎ ꯍꯥꯎꯅ ꯑꯗꯨꯒꯤꯅꯦ
ꯑꯣ
ꯊꯔꯣꯏ ꯆꯥꯔꯗꯤ ꯊꯤ ꯐꯥꯏꯕꯁꯨ ꯅꯨꯡꯉꯥꯏꯌꯦ
ꯀꯅꯥꯅ ꯍꯥꯏꯅꯣ ꯑꯗꯨꯗꯤ
ꯑꯩꯅ ꯍꯥꯏꯕꯅꯤꯍꯦ
ꯉꯥꯡꯕꯒꯤ ꯋꯥꯅꯤꯀꯣ ꯑꯊꯤ ꯆꯔꯣꯏ ꯆꯥꯔꯗꯤ ꯊꯤꯕ ꯍꯥꯏꯕ ꯅꯨꯡꯉꯥꯏ ꯍꯥꯏꯕꯗꯣ ꯑꯁ ꯉꯁꯤ ꯈꯛꯇꯅꯦ ꯇꯥꯎꯕꯗꯣ ꯑꯁ ꯉꯛꯄꯒꯤ ꯋꯥꯅꯤ
ꯃꯤ ꯃꯤꯌꯥꯝ ꯍꯥꯏꯒꯅꯤ ꯈꯪꯉꯣ
ꯑꯩꯗꯤꯒꯁꯤꯒꯅꯦ ꯍꯥꯏꯋꯥ ꯇꯥꯋꯥ ꯚꯦꯂꯦꯟꯗ꯭ꯔꯤꯗꯤ ꯚꯦꯂꯦꯟꯗ꯭ꯔꯤꯗꯣ ꯑꯗꯨ ꯆꯥꯔꯗꯤ ꯈꯔ ꯑꯗꯨꯗꯤ ꯅꯨꯡꯉꯥꯏꯗꯤ ꯅꯨꯡꯉꯥꯏꯔꯧꯅꯤ ꯃꯥꯗꯣ ꯀꯩꯅꯣ ꯇꯧꯕꯅꯤꯅ ꯑꯗꯨꯕꯨ ꯗꯤꯏ ꯁꯛꯇꯇꯥ ꯇ ꯑꯗꯨꯃꯀꯣ
ꯑꯗꯨꯗꯤ
ꯑꯦꯕꯨ ꯇꯔꯦ
ꯃꯄꯥꯟꯗ ꯂꯩꯕ ꯅꯨꯡꯉꯥꯏꯕ꯭ꯔꯣ
ꯅꯨꯡꯉꯥꯏꯔ ꯑꯩꯒꯤ ꯄꯨꯣ ꯈꯔ ꯀꯩꯅꯣ ꯑꯦꯁ ꯌꯥꯝ ꯉꯥꯜꯂꯦ ꯉꯁꯤꯗꯤ ꯃꯝꯗꯦ
ꯁꯤꯗꯤ ꯅꯨꯡꯉꯥꯏꯔꯦ ꯅꯣꯏꯅꯦ ꯅꯃꯥꯖꯁꯨ ꯂꯥꯛꯑꯦ ꯄꯥꯁ ꯂꯥꯛꯑ
ꯅꯨꯡꯉꯥꯏ ꯌꯥꯔꯣꯏ ꯃꯣꯏ ꯂꯩꯕꯅꯤꯅ
ꯎ ꯑꯗꯨ ꯑꯣꯏꯔꯝꯒꯅꯤꯅ ꯅꯪ ꯉꯁꯤ ꯌꯥꯝ ꯅꯣꯛꯏ ꯁꯤꯗꯤ
ꯏꯁꯁ ꯑꯩ ꯅꯣꯛꯇꯕ꯭ꯔꯣꯅꯦ
ꯑꯩꯈꯣꯏ ꯑꯩꯈꯣꯏ ꯌꯨꯝꯗ ꯂꯅꯥꯔꯗꯤ ꯅꯣ ꯇꯕꯗꯨ ꯇꯂ ꯇꯂꯦ ꯑꯗꯨ ꯇꯂ ꯇꯂꯦ ꯑꯗꯨ ꯍꯥꯏꯔꯒꯂ ꯏ ꯗꯣ ꯑꯩ ꯑꯩꯁꯨ ꯅꯪꯕꯨ ꯌꯦꯡꯉ
ꯑ ꯅꯔꯖꯤ ꯌꯥꯎꯔꯗꯒꯤꯅꯦ ꯑꯗꯨꯗꯤ ꯀꯩꯅꯣ ꯑꯩꯉꯣꯟꯗ ꯏꯁꯥꯗꯣ ꯍꯧꯖꯤꯛꯀꯥꯟꯁꯤ ꯏꯁꯥꯗꯣ ꯀꯔꯤ ꯍꯥꯏꯁꯤꯔꯥ ꯊꯕꯛ ꯇꯧꯅꯤꯡꯗꯕꯒꯤꯦꯔꯥ ꯈꯪꯗꯦ ꯃꯅꯨꯡꯗ ꯃꯅꯨꯡꯗꯒꯤꯗꯒꯤ ꯂꯥꯛꯄꯅꯦꯕ ꯑꯩꯗꯤ ꯅꯠꯇꯦꯕ
ꯎ ꯑꯗꯨ ꯑꯣꯏꯔꯝꯕꯁꯨ ꯌꯥꯏ